ꯑꯣ ꯇꯥꯕ꯭ꯔꯣ ꯇꯥꯕ꯭ꯔꯣ ꯑꯗꯇꯥꯏ
ꯑ
ꯎꯝ ꯍꯨꯝ ꯍꯨꯝ ꯍꯨꯝ ꯀꯩꯗꯧꯔꯝꯃꯤꯅꯣ
ꯁꯤꯗꯩꯩ ꯀꯔꯣꯝ ꯆꯥꯒꯦ ꯇꯧꯔꯤ ꯃꯣꯏꯒꯤ ꯀꯛꯆꯤꯡꯕꯣꯔꯗꯣ
ꯑꯁ ꯑꯣꯃꯥꯏꯒꯣꯠ
ꯏꯃꯥꯟꯅꯕ ꯑꯃ ꯀꯛꯆꯤꯡ ꯀꯛꯆꯤꯡ ꯂꯩꯕ ꯑꯗꯨ ꯃꯥ ꯊꯣꯛꯂꯛꯄꯥ ꯍꯥꯏꯇꯥꯔꯦ ꯑꯗꯨꯒꯤꯅꯤꯗ ꯃꯥꯅ ꯀꯛꯆꯤꯡ ꯕꯣꯔꯥ ꯉꯥꯛ ꯄꯨꯔꯛꯑꯦ ꯑꯗꯨꯗꯒꯤ ꯑꯗꯨꯒꯤꯅꯦ ꯀꯦꯕ ꯄꯥꯛꯅꯝꯒꯤ ꯇꯥꯏꯞꯇꯧꯕ ꯑꯃ ꯂꯩꯕꯗꯣ ꯀꯦꯕ ꯍꯣꯏ ꯆ ꯁꯨꯕꯤꯗ ꯑꯗ ꯑꯩꯈꯣꯏ ꯈꯔ ꯆꯥꯁꯤꯟ ꯆꯥꯗꯣꯏ ꯇꯧꯔꯤ ꯍꯥꯏꯔꯦ ꯆꯥꯗ ꯀꯨꯏꯔꯅꯤꯅ ꯍꯥꯎꯋꯤ ꯄꯨꯔꯥ ꯍꯥꯏꯗꯤ ꯃꯅꯤꯄꯨꯔꯒꯤ ꯄꯨꯔꯥ ꯇ꯭ꯔꯦꯗꯤꯁꯅꯦꯜ ꯑꯣꯏꯔꯦꯅꯀꯣ ꯃꯄꯥꯟꯗ ꯆꯥꯒꯦ ꯐꯪꯗꯧ ꯅꯠꯇꯦꯕ
ꯇꯆꯥꯒꯦ
ꯎꯝ ꯆꯥꯅꯤꯡꯉꯤ ꯎꯝ ꯇꯨꯇꯨꯇꯨꯇꯨꯇꯨꯇꯨ ꯀꯩꯒ ꯀꯩ ꯀꯩ ꯏꯟꯖꯥꯡ ꯆꯥꯁꯤꯜꯂꯒꯦ ꯉꯁꯥꯏ
ꯏꯟꯁꯥꯡꯖꯤ ꯌꯦꯟ ꯑꯝ ꯊꯣꯡꯖꯤꯜꯂꯦ ꯑꯗꯨꯒ ꯆꯔ ꯂꯧꯒꯦ ꯇꯧꯔꯒ ꯑꯆꯥ ꯍꯥꯏ ꯑꯆꯥꯔꯕ ꯑꯆꯥꯆꯥ
ꯇꯧꯔꯦ ꯍꯦ ꯍꯟ ꯇꯦꯟ ꯅꯤꯅꯥ ꯍꯦꯛꯇꯥ ꯌꯦꯟꯒꯥ ꯊꯣꯡꯖꯤꯟꯕꯤꯅꯤ
ꯎꯝ ꯑꯆꯥ ꯑꯖꯤ ꯑꯃ ꯃꯣꯏꯒꯤ ꯆꯠꯅꯝ ꯑꯆꯥꯗꯨꯅꯦꯕ ꯌꯦꯟ ꯊꯣꯡꯕ ꯌꯥꯝ ꯆꯥꯅꯩꯌꯦꯕ ꯁꯤꯒꯤ ꯑꯆꯥꯔꯖꯦ ꯑꯇꯣꯞꯄ ꯆꯥꯏꯗꯤ ꯍꯥꯏꯗꯤ ꯊꯨꯝꯕꯣꯏ ꯀꯩ ꯍꯣꯏ ꯇꯧꯔ ꯂꯩꯕ
ꯄꯩꯁꯥꯁꯦ ꯂꯩꯇꯦ ꯂꯩꯇꯦꯒ ꯍꯥꯏꯔꯒ ꯌꯦꯟ ꯊꯣꯡꯕꯒꯤ ꯍꯦꯛꯇ ꯆꯥꯁꯤꯟꯉꯅꯦ
ꯁꯤꯗꯤ ꯏꯃꯥꯅꯕꯗꯣ ꯊꯣꯛꯂꯛꯄꯩ ꯆꯥꯗ ꯌꯥꯗ ꯇꯩꯅꯤꯅꯦ
ꯇꯧꯔꯦꯍꯦ
ꯀꯨꯏꯅ ꯎꯅꯔꯨꯗ꯭ꯔꯕ ꯄꯣꯠꯅꯤ
ꯑꯥ ꯍꯥꯑꯣꯔꯦꯟꯅꯨꯗꯥꯡ ꯀꯩ ꯍꯥꯎꯔꯦꯟ ꯅꯨꯪꯗꯥꯡ ꯑꯣ ꯁꯦꯗꯥ ꯃꯤ ꯉꯥꯏꯗꯣꯏꯔꯕ
ꯍꯣꯔꯦꯟ ꯅꯨꯡꯗꯥꯡ ꯑꯣꯛ ꯑꯃ ꯇꯧꯁꯤꯜꯂꯒꯦ ꯑꯣꯈꯤꯗꯤ ꯑꯇꯩ ꯌꯥꯎꯗ ꯔꯖꯗ ꯈꯤꯇꯪ ꯀꯦꯞꯁꯨꯗ ꯄꯨꯔꯄ ꯆꯤꯡꯈꯠꯈꯖꯔꯦ
ꯑꯩꯈꯣꯏꯗꯤ ꯋꯦꯗꯔꯅ ꯄꯣꯔꯀꯤ ꯋꯦꯗꯔ ꯑꯣꯏꯔꯁꯨ
ꯐꯤꯈꯥ ꯑꯣꯏ ꯐꯤꯈꯥ ꯑꯣꯏꯣꯏꯖꯔꯣ ꯇ ꯍꯔꯤ
ꯍꯧꯗꯤ ꯔꯣꯕꯂꯦꯁꯨꯔꯅꯤꯅ ꯋꯦꯗꯔꯁꯤꯒ ꯆꯥꯟꯅꯗꯕ ꯀꯥꯡꯁꯣꯏꯔꯁꯨ ꯍꯧꯧꯔꯤ ꯔ
ꯍꯖꯤ ꯋꯥ ꯑꯗꯨꯗꯗꯤ ꯍꯥꯎꯔ ꯆꯥꯅꯤꯒꯤꯅꯤ ꯊꯧꯕꯤꯅꯤ ꯀꯩꯁꯦ
ꯎꯝ ꯑꯗꯨꯁꯦ ꯍꯥꯎꯗ꯭ꯔꯁꯨ ꯋꯦꯗꯔ ꯅꯨꯡꯊꯤꯅ ꯍꯣꯟꯕꯒꯁꯤꯗꯤ ꯅꯪ ꯀꯩꯅꯣ ꯇꯧꯅꯤꯡꯗ꯭ꯔꯣ ꯑꯍꯥꯎꯕꯤ ꯑꯃ ꯆꯥꯁꯤꯜꯂꯒ ꯄꯤꯗ꯭ꯔꯤꯛ ꯄꯤꯗ꯭ꯔꯤꯛ ꯂꯥꯎꯕꯤ ꯑꯃ ꯀꯥꯝꯖꯤꯜꯂꯒ ꯑꯗꯨꯒ ꯆꯥꯔꯗꯤ ꯍꯧꯥꯎꯔꯣꯏꯗ꯭ꯔꯣ ꯑꯥꯁ ꯍꯧꯖꯤꯛ ꯍꯪꯒꯥꯝ ꯃꯇꯝꯗ ꯇ
ꯍꯣꯏꯅꯦ ꯑꯗꯨꯕꯨ ꯃꯤꯅ ꯍꯣꯡꯉꯦꯅ ꯂꯨꯝꯅ ꯂꯧꯗꯕꯩ ꯋꯥꯅꯦ ꯌꯥꯝꯅ ꯍꯥꯎꯅ ꯊꯣꯡꯉꯦ ꯌꯥꯕ ꯄꯣꯠꯅꯦꯕ ꯏ ꯏ ꯌꯕ ꯆꯅꯤ ꯍꯥꯎꯕꯠꯇꯦ ꯌꯥꯔ
ꯁꯤꯁ ꯋꯥꯔꯤꯁꯦ ꯑꯣ ꯑꯩꯁꯤꯦ ꯍꯦꯟꯅ ꯍꯥꯎ ꯍ ꯍꯥꯎꯆꯕꯗꯤ ꯑꯗꯨꯝ ꯆꯥꯈꯤ
ꯑꯗꯣ ꯑꯩꯈꯣꯏꯅ ꯌꯦꯟ ꯍꯥꯎꯋꯅꯤ ꯆꯥꯕꯤꯔꯣ ꯍꯥꯏꯅ ꯍꯛꯆꯥꯡꯗ ꯏꯁꯣꯛꯈ꯭ꯔꯖ
ꯑꯏ ꯋꯥ ꯋꯥ ꯋꯥ
ꯍ
ꯊꯪ ꯅꯪ ꯍꯛꯆꯥꯡ ꯆꯥꯛ ꯑꯩꯈꯣꯏ ꯆꯥꯛꯀꯁꯤ ꯖꯅꯥ ꯍꯥꯏꯗꯤ ꯅꯪ ꯍꯛꯆꯥꯡ ꯍꯛꯆꯥꯡ ꯐꯒꯗ꯭ꯔꯣ ꯑꯆ ꯑꯩꯈꯣꯏꯗꯤ ꯌꯦꯟ ꯍꯛꯆꯥꯡ ꯁꯣꯛꯀꯗꯕꯗ ꯑꯗꯨꯝ ꯆꯥ
ꯑꯩ ꯑꯩꯗꯤ ꯍꯧꯖꯤꯛ ꯌꯦꯟꯕꯨ ꯍꯟꯕꯕꯨ ꯍꯧꯔꯕꯅꯤ ꯑꯩꯈꯣꯏ ꯑꯩ ꯍꯧꯖꯤꯛ ꯁꯟ ꯆꯥꯗ꯭ꯔꯦ ꯑꯣꯛꯁꯤ ꯑꯃꯨꯛꯃꯨꯛ ꯆꯥꯏ ꯌꯥꯝ ꯆꯥꯗ꯭ꯔꯦꯗꯣ ꯍꯥꯏꯗꯤ ꯑꯥꯠꯀꯨꯝꯕ ꯑꯣꯏꯅ ꯇꯧꯔꯣꯏꯔ ꯑꯨ ꯉꯥꯇꯥꯁꯤꯗ ꯍꯥꯏꯇꯥꯔ ꯌꯥꯝꯝ ꯅ ꯍꯦꯜꯗꯤ ꯑꯣꯏꯅꯅ
ꯎꯝ ꯕꯦꯂꯦꯔꯤ ꯍꯦꯜꯔꯤ
ꯎꯝ ꯑꯗꯒꯤ ꯑꯈꯣꯏꯒꯤ ꯕ꯭ꯔꯣꯀꯣꯂꯤꯁꯦ ꯃꯤ ꯌꯥꯝ ꯆꯥꯟꯅꯗꯦꯗꯅ ꯑꯗꯣ ꯑꯩꯈꯣꯏꯗꯤ ꯊꯥꯏꯌꯦꯕ ꯕ꯭ꯔꯣꯀꯣꯂꯤꯁꯦ ꯑꯗꯨꯅ
ꯑꯣ ꯀꯩꯅꯣ ꯊꯥꯕꯗꯔꯥ ꯅꯣꯏ ꯁꯨꯃꯥꯡ ꯁꯨꯃꯥꯡ ꯅꯗꯤ ꯌꯦꯅꯊꯥꯗ ꯀꯩꯅꯣ ꯂꯝꯄꯥꯛꯃꯨꯛ ꯆꯥꯎꯕ꯭ꯔꯥ꯫
ꯑꯥ ꯑꯥ ꯍꯣꯏ ꯑꯗꯨ ꯄꯨꯔꯥ ꯐꯥꯝꯗꯧꯅꯅꯦ ꯕ꯭ꯔꯣꯀꯣꯂꯤ ꯊꯥꯌꯦ ꯑꯗꯩ ꯂꯦꯇꯁ ꯊꯥꯏ ꯑꯗꯒꯤ ꯍꯪꯒꯥꯝ ꯀꯩꯀꯥ ꯂꯣꯏ ꯁꯨꯔꯦ ꯑꯌꯥꯝꯕꯅ ꯍꯥꯏꯗꯤ
ꯍꯧꯖꯥꯛꯇꯤ ꯍꯪꯒꯥꯝ ꯃꯇꯝ ꯅꯠ ꯇꯅꯤꯅ ꯄꯥꯜꯂꯝꯈꯤꯔꯣꯏꯍꯦ꯫
ꯑꯥ ꯍꯧꯖꯤꯛꯇꯤ ꯑꯗꯨꯝ ꯄꯥꯟꯕꯗꯤ ꯄꯥꯜꯂꯤ ꯑꯗꯣ ꯍꯪꯒꯥꯝ ꯗꯥꯏꯔꯦꯛ ꯑꯣꯏꯅ ꯆꯥꯎꯍꯧꯗ꯭ꯔꯦ ꯍꯧꯖꯤꯛ꯫
ꯎꯝ꯫ ꯑꯦ ꯑꯋꯣ ꯅꯣꯏꯗꯤ ꯃꯇꯝꯗꯨꯗꯗꯤ ꯑꯗꯨꯝ ꯊꯖꯤꯟꯕꯤꯅꯦꯕ ꯍꯦꯛꯇ ꯫
ꯑꯥ꯫
ꯑꯗꯨꯕꯨꯗꯤ ꯌꯨꯝꯒꯤ ꯆꯥꯅꯕꯅꯤꯅ ꯌꯣꯟꯅꯕ ꯅꯠꯇꯕꯅꯤꯅ
ꯑꯩꯗꯤ ꯂꯩꯔꯗꯤ ꯄꯩꯁꯥꯥꯖꯨ ꯃꯥꯡꯉꯦ ꯑꯗꯩꯗꯤ ꯑꯣꯔꯒꯥꯅꯤꯛꯅꯤꯁꯨ ꯈꯪꯗꯦ ꯍꯥꯔ ꯆꯥꯏꯕꯅꯤꯁꯨ ꯈꯪꯗꯦ ꯑꯗꯨꯅ ꯌꯨꯝꯗ ꯊꯥꯕꯅ ꯈ꯭ꯋꯥꯏ ꯐꯔꯑꯦꯅ ꯑꯗꯒꯤꯗꯤ ꯂꯝ ꯍꯥꯏꯔꯦ ꯑ ꯑꯦꯀꯔꯃꯨꯛ ꯂꯩꯔꯤꯅꯤꯅ꯫
ꯅꯪꯗꯤ ꯂꯝ ꯆꯥꯎꯏ ꯀꯥꯏꯅ ꯐ꯭ꯂꯦꯛꯁ ꯇꯧꯔꯤꯅꯤꯅꯦ ꯑꯈꯣꯏꯗꯤ ꯌꯥꯗ꯭ꯔꯦ ꯑꯩꯈꯣꯏ ꯁꯨꯃꯥꯡ ꯈꯨꯨꯕꯤ ꯃꯨꯛ ꯆꯥꯎꯋꯦ
ꯑꯗꯨ ꯂꯝꯆꯥꯎ ꯍꯥꯏꯖꯕꯩ ꯋꯥꯅꯤ ꯏꯟꯁꯥꯡ ꯊꯥꯏꯁꯤ ꯅꯠꯇꯅ ꯑꯇꯣꯞꯄꯗꯤ ꯏꯀꯥꯟ ꯀꯥꯟꯅꯕ ꯑꯣꯏꯗꯦ
ꯎꯝ ꯏꯟꯖꯥꯡ ꯏꯟꯖꯥꯡ ꯊꯥ ꯊꯥ ꯊꯥ ꯊꯥꯔ ꯗꯤꯌꯥꯔꯦ ꯀꯩꯅꯣ ꯀꯛ ꯃꯇꯝꯒꯤ ꯏꯟꯖꯥꯡ ꯑꯗꯨꯗꯩꯗꯤ ꯊꯕꯤ ꯊꯕꯤ ꯅꯣꯏ ꯊꯕꯤ ꯊꯥꯒꯨꯝ ꯇꯧꯗꯥꯏꯅꯦ
ꯑ ꯊꯕꯤꯁꯦ ꯍꯧꯖꯤꯛꯇꯤ ꯈꯔ ꯄꯤꯛꯏꯌꯦ ꯍꯥꯏꯗꯤ ꯄꯥꯛ ꯄꯥꯛ ꯍꯣꯏꯅꯦ ꯄꯥꯟꯗꯤ ꯄꯥꯜꯂꯤ ꯑꯗꯨꯕꯨ ꯍꯥꯏꯗꯤ ꯑꯩꯈꯣꯏꯗꯗꯤ ꯌꯥꯝꯅ ꯆꯥꯎꯗ꯭ꯔꯤꯌꯦꯕꯥ
ꯎꯝ ꯑꯣꯈꯦ
ꯈꯣꯏꯗꯣ ꯃꯐꯝ ꯃꯐꯝꯗꯨꯗ ꯑꯇꯣꯞꯄ ꯄꯥꯝꯕꯤ ꯈꯔ ꯊꯥꯒꯗꯧꯕ ꯃꯥꯏꯔꯟꯒꯨꯝꯕ ꯈꯔ ꯍꯥꯏꯗꯅ
ꯈꯥꯃꯦꯟ ꯑꯁꯤꯟꯕꯗꯗꯤ ꯏꯍꯧꯗ꯭ꯔꯥ
ꯈꯥꯃꯦꯟ ꯑꯁꯤꯟꯁꯤ ꯃꯐꯝ ꯈꯨꯗꯤꯡꯒꯤ ꯑꯗꯨꯝ ꯍꯧꯢꯗ
ꯎꯝ ꯎꯃ ꯍꯨꯝ
ꯃꯣꯏꯗꯤ ꯏꯁꯤꯡ ꯈꯔꯕꯨ ꯆꯣꯠꯂꯕ ꯑꯗꯩꯗꯤ ꯃꯔꯨ ꯈꯔ ꯇꯥꯈ꯭ꯔꯗꯤ ꯑꯗꯨꯝ ꯏꯍꯧꯗ ꯍꯧꯔꯦ
ꯑꯩꯅ ꯄꯥꯝꯃꯤꯗ ꯍꯧꯁꯨ ꯌꯦꯟꯒꯖꯦ ꯊꯣꯡꯅꯗꯕꯤꯗ ꯍꯣꯡꯕꯨ ꯊꯥꯔꯗꯤ ꯅꯨꯡꯉꯥꯏꯇꯔꯣ ꯌꯦꯟ ꯊꯣꯡꯕꯒꯗꯤ ꯊꯥꯔꯕ
ꯌꯦꯟꯅꯒ ꯄꯥꯏꯔꯛ ꯇꯥꯔꯦꯅꯤ ꯑꯗꯨꯗꯤ
ꯅꯥꯠꯇꯦ ꯑꯊꯣꯡꯕ ꯑꯣꯏꯅ ꯗꯥꯏꯔꯦꯛ ꯄꯥꯂꯛꯄꯗ
ꯑꯣꯛ ꯊꯣꯡꯕ ꯊꯥꯏ ꯊꯥꯏ ꯍꯥꯏꯔꯒ
ꯑꯇꯩ ꯆꯥꯅꯗꯤ ꯈꯪꯗꯦ ꯑꯩ ꯍꯩꯅꯧꯁꯤ ꯐꯖꯅ ꯄꯥꯜꯂꯤ ꯅꯣꯏ ꯆꯥꯅꯤꯡꯉꯗꯤ ꯈꯔ ꯑ ꯅꯣꯏ ꯆꯥ ꯆꯥꯅꯤꯡ ꯈꯣꯠꯅꯤꯡ ꯇꯩꯔꯗꯤ ꯄꯤ ꯄꯤꯔꯛꯑꯖꯨ ꯌꯥꯏ ꯑꯩ ꯑꯩ ꯑꯩꯅ ꯍꯥꯏꯕꯗꯤ ꯄꯤ ꯄꯤꯔꯛꯀꯦ ꯍꯥꯏꯕꯅꯤ ꯑꯩꯗꯤ ꯊꯦꯡꯅꯗ꯭ꯔꯒꯗꯤ ꯊꯦꯡꯅꯗ꯭ꯔꯒꯗꯤ ꯐꯔꯛ ꯇꯥꯏꯗꯅ
ꯑꯗꯨꯝꯕ ꯑꯍꯣꯡꯕ ꯍꯩꯗꯣ ꯑꯩꯗꯤ ꯀꯌꯥ ꯄꯥꯝꯗꯦ
ꯀꯔꯤ ꯀꯔꯤ ꯆꯠꯅꯤꯡꯉꯤꯅꯣ ꯍꯩꯈꯥ ꯍꯩꯈꯥ ꯆꯠꯅꯤꯡꯉꯤꯔꯣ
ꯏꯁ ꯏꯁ ꯅꯪ ꯑꯩ ꯑꯩ ꯑꯩꯅ ꯄꯜꯂꯛꯀꯗꯕ ꯍꯩ ꯂꯣꯏ ꯄꯥꯜꯂꯤ ꯀꯗꯨꯗꯤ ꯀꯤꯋꯤ ꯒꯥꯏꯗꯣ ꯄꯥꯟꯕ꯭ꯔꯣ
ꯏꯍꯤ ꯏꯍꯤ ꯀꯤꯋꯤꯗꯨꯗꯤ ꯃꯅꯤꯄꯨꯔꯒꯤꯅꯦꯕ ꯐꯔꯃꯤꯁꯤ ꯆꯥꯟꯅꯗꯦꯕ ꯑꯗꯨꯗ ꯃꯣꯏꯗꯤ ꯄꯥꯟ ꯉꯝꯗꯕ ꯍꯥꯏꯇꯥꯔꯦ
ꯆꯥꯟꯅꯗꯁꯨ ꯑꯗꯨꯝ ꯐꯖꯅ ꯀꯩꯅꯣ ꯇꯧꯔꯗꯤ ꯆꯥꯟꯅꯕꯅꯤ ꯑꯗꯨꯝ ꯍꯥꯏ ꯌꯥꯕꯅꯤ
ꯑꯩꯈꯣꯏ ꯃꯃꯥꯡꯗ ꯑꯃꯕꯨꯗꯤ ꯊꯥꯒꯦ ꯇꯧꯔꯝꯕꯅꯤ ꯃꯣꯏꯒꯤ ꯍꯥꯏꯗ꯭ꯔꯣꯄꯣꯅꯤꯛꯁꯀꯗꯣ ꯇꯧꯔꯒ ꯍꯥꯏꯗꯤ ꯂꯩꯕꯥꯛ ꯌꯥꯎꯗꯕꯤ ꯏꯁꯤꯡ ꯈꯛꯇꯪ ꯊꯥꯕ ꯌꯨꯝ ꯂꯩꯩ
ꯁꯤꯁ ꯐꯥꯔꯅꯤ ꯑꯗꯨꯗꯤ
ꯑꯗ ꯑꯗꯨ ꯄꯥꯟꯗꯕꯤ ꯑꯗꯨꯝ ꯇꯣꯛꯈ꯭ꯔꯦꯕ ꯀꯤꯋꯤꯗꯨꯗꯤ ꯍꯥꯏꯗꯤ ꯃꯐꯝꯗꯣ ꯌꯥꯝꯅ ꯆꯥꯗꯔꯥꯗꯤ ꯄꯥꯟꯗꯦ ꯍꯥ ꯈꯪꯗꯦ ꯍꯩꯅꯧ ꯁꯤꯝꯗꯤ ꯐꯖꯔꯦ ꯑꯇꯩ ꯈꯪꯗ꯭ꯔꯁꯨ ꯑꯩꯈꯣꯏ ꯍꯩꯅꯧꯗꯤ ꯌꯥꯝ ꯊꯨꯝꯕ ꯍꯥꯏꯇꯥꯔꯦ ꯃꯤ ꯑꯇꯩꯒ ꯃꯥꯟꯗꯦꯕ
ꯍꯥꯏꯗꯤ ꯍꯩꯅꯧ ꯑꯊꯕ ꯑꯊꯨꯝꯕꯕꯁꯤ ꯆꯥꯏꯅꯤꯡꯗꯦ ꯍꯩꯅꯧꯁꯤꯗꯤ ꯗꯤ ꯁꯤꯜꯂꯒ ꯍꯥꯎꯒꯗꯕꯅꯤ ꯀꯩꯅꯣ
ꯑꯁꯤꯟꯕ ꯍꯥꯏꯗꯤ ꯃꯨꯟꯗ꯭ꯔꯤꯀꯥꯟꯗ ꯁꯤꯟꯕꯅꯤ ꯍꯧꯖꯤꯛꯇꯤ ꯃꯨꯟꯁꯤꯜꯂꯛꯑꯦꯗꯅ ꯁꯤꯟꯕꯂꯦ
ꯎꯜ ꯃꯨꯟꯗ꯭ꯔꯤꯀꯥꯟꯗꯒ ꯁꯤꯜꯂꯒꯤ ꯆ ꯆꯤꯡꯈꯠꯂꯒ ꯆꯥꯕꯤ ꯑꯗꯨꯏ ꯃꯍꯥꯎ
ꯍꯣꯏ ꯑꯗꯨꯕꯨꯗꯤ ꯆꯥꯈ꯭ꯔꯦꯗ ꯃꯇꯝꯗꯨ ꯑꯣꯏꯈꯔꯦ ꯍꯧꯛꯇꯤ ꯑꯃꯟꯒꯤ ꯃꯇꯝ ꯌꯁꯤꯜꯂ
ꯃꯨꯟꯕꯩ ꯃꯇꯝ ꯌꯧꯔꯛꯑꯃꯅꯤ ꯅꯪꯕꯨꯛ ꯅ ꯅꯧꯗꯨꯗꯤ ꯑꯗꯨꯗꯤ ꯄꯥꯈꯪ ꯊꯨꯅ ꯐꯥꯏꯅ ꯇꯨꯃꯁ
ꯑꯩꯈꯣꯏꯗꯤ ꯃꯈꯣꯟꯗꯣ ꯌꯥꯝꯅ ꯅꯥꯟꯅ ꯊꯝꯝꯕꯅꯤ
ꯎꯝ ꯅꯥꯟꯅꯥ ꯇꯧ
ꯅꯠꯇ꯭ꯔꯅ ꯑꯩꯅ ꯈꯨꯠ ꯌꯥꯝ ꯊꯨꯝꯕꯒꯤ ꯑꯣꯏꯔꯝꯕꯁꯨ ꯌꯥꯏꯕ
ꯎꯝ
ꯔꯦ ꯃꯣꯏ ꯄꯊꯣꯛꯁꯤ ꯆ
ꯈꯪꯗꯦ ꯑꯗꯨ ꯑꯗꯥ ꯈꯪꯗꯦ ꯑꯩꯒꯤꯗꯤ ꯋꯦꯗꯔꯁꯤꯗꯀꯣ ꯄꯣꯛ ꯑꯃ ꯄꯤꯗ꯭ꯔꯤꯛ ꯄꯤꯗ꯭ꯛ ꯁꯧꯍꯜꯂꯒ ꯑꯗꯨꯒ ꯊꯕꯤ ꯑꯃ ꯃꯇꯥꯏꯗ ꯀꯠꯛꯊꯔꯒ
ꯎ
ꯆꯝꯅꯒ ꯆꯥꯁꯤꯜꯂꯦ ꯊꯤꯍꯔꯣꯏꯗ꯭ꯔꯣ ꯍꯥꯎꯅꯦ
ꯐꯕꯅꯤ ꯍꯥꯏꯁꯦ ꯑꯩꯈꯣꯏꯗꯤ ꯑꯩꯈꯣꯏꯗꯤ ꯂꯩꯔꯨꯔꯕꯅꯤ꯫
ꯃꯁꯤ ꯏꯁ
ꯅꯪ ꯅꯪ ꯆꯥꯅꯤꯡꯉꯩꯗꯤ ꯂꯥꯛꯄ ꯌꯥꯅꯤ꯫
ꯏꯁ ꯏꯁ ꯑꯥ ꯑꯗꯨ ꯑꯗꯨꯒꯨꯝꯕ ꯑꯗꯨꯒꯨꯝꯕ ꯄꯨꯛꯆꯦꯜꯗꯨꯗꯤ ꯌꯥꯔꯣꯏꯍꯦ ꯅꯟ ꯊꯤꯜꯂꯛꯀꯗꯕꯅꯤ ꯆꯥꯅꯁꯨ ꯄꯤꯖꯅꯤꯡꯉꯗꯤ꯫
ꯑꯩꯈꯣꯏꯗꯤ ꯑꯍꯥꯎꯕ ꯑꯃ ꯊꯣꯡꯉꯗꯤ ꯆꯦ ꯂꯥꯒ ꯍꯦꯛꯇ ꯄꯤꯔꯨꯏ ꯌꯥꯗꯦ꯫
ꯑꯣ ꯑꯗꯨꯃꯥꯏꯅ
ꯇꯧꯋꯦ ꯑꯩ ꯏꯃꯥꯟꯅꯕ ꯑꯃ ꯂꯩꯌꯦ ꯀꯅꯣ ꯍꯥꯟꯅꯛꯄ ꯑꯗ ꯑꯗꯨꯝ ꯑꯩꯈꯣꯏ ꯆꯥꯕ ꯈꯨꯗꯤꯡꯒꯤ ꯑꯗꯨꯝ ꯊꯤꯜꯂꯤꯅꯤ ꯆꯥꯛꯄꯥꯎ ꯌꯥꯝ ꯊꯤꯜꯂꯤ꯫
ꯑꯣ
ꯄꯤꯖꯅꯤꯡꯕꯩ ꯆꯥꯡ
ꯎꯝ ꯑꯩ ꯊꯥꯏꯅꯩꯆꯠ ꯅꯣꯏꯗꯗꯤ ꯑꯗꯨꯃꯥꯏꯅ ꯌꯥꯝ ꯇꯧꯅ ꯑꯗꯣ ꯍꯧꯖꯤꯛꯀꯥꯟꯗꯤ
ꯈꯪꯗꯤ ꯑꯩꯈꯣꯏꯗꯤ ꯍꯦꯛꯇ ꯄꯤꯁꯟꯕꯤ꯫
ꯎꯝ
ꯑꯌꯨꯛ ꯏꯟꯖꯥꯡ ꯍꯥꯎꯔꯦ ꯅꯨꯡꯗꯥꯡ ꯌꯦꯟꯁꯥꯡ ꯍꯥꯎꯔꯅꯤ ꯑꯗꯨꯒ ꯍꯛꯆꯥꯡꯖꯦ ꯈꯔ
ꯅꯪ ꯅꯠꯇ꯭ꯔꯣ ꯉꯥꯁꯥꯏꯗꯩꯩ ꯍꯣꯏ ꯌꯦꯟ ꯅꯨꯡ ꯆꯥꯏꯔꯒ ꯍꯛꯆꯥꯡ ꯐꯔꯣꯏ ꯍꯥꯏꯔꯒ ꯑꯗꯨꯒ ꯍꯛꯆꯥꯡ ꯐꯔꯅꯤ ꯍꯨꯖꯤ
ꯄ꯭ꯔꯣꯇꯤꯟ ꯄ꯭ꯔꯣꯇꯤꯟ ꯌꯥꯎꯕꯅ ꯃꯣꯏ ꯄ꯭ꯔꯣꯇꯤꯟ ꯁꯨ ꯈꯥ ꯆꯗꯌꯥꯗꯦꯕ
ꯑꯗꯨ ꯋꯥꯗꯤ ꯍꯛꯆꯥꯡꯒꯤꯗꯤ ꯑꯩꯅꯇꯤ ꯐꯥ ꯍꯦꯟꯂꯅꯤ ꯁꯧꯔꯤ ꯆꯥꯕ ꯑꯩꯅ ꯈꯔ ꯀꯜꯂꯅꯤ ꯑꯗꯨꯗꯤ
ꯍꯣꯏ ꯍꯣꯏ
ꯍꯣꯏ ꯍꯣꯏ ꯑꯗꯨꯗꯤ ꯆꯥꯊꯣꯛ ꯆꯥꯊꯣꯛꯑꯣ ꯅꯥꯇꯣꯝꯗ ꯆꯥꯊꯣꯛꯑꯒ ꯑꯗꯨꯝ ꯅꯥꯇꯣꯝꯗ ꯑꯗꯨꯝ ꯊꯤꯜꯂꯛꯑꯅꯤ ꯉꯥꯏꯔꯝꯒꯦ ꯍꯣꯔꯦꯟ ꯍꯣꯔꯦꯟ ꯉꯥꯏꯔꯝꯃꯒꯦ
ꯍ
ꯍꯣꯏ ꯍꯣꯏ ꯊꯝꯃꯦ ꯊꯝꯃꯦ